ꯍꯜꯂꯣ
ꯍꯜꯂꯣ
ꯍꯜꯂꯣ ꯀꯃꯥꯏ ꯀꯃꯥꯏꯅ ꯇꯧꯔꯤꯒꯦ
ꯑꯣ ꯌꯥꯝ ꯊꯥꯖꯗꯤꯌꯦ ꯉꯁꯤ ꯏꯕꯨꯡꯅ ꯐꯣꯟꯒ ꯈꯪꯍꯧꯗꯅ ꯇꯧꯔꯛꯄꯁꯦ ꯅꯨꯡꯉꯥꯏꯔꯤꯌꯦ ꯑꯗꯣꯝ ꯏꯕꯨꯡꯗꯤ ꯀꯃꯥꯏ ꯀꯦ
ꯑꯩꯁꯦ ꯀ ꯅꯪꯗꯤ ꯀꯩꯗꯔꯝꯃꯤꯅꯣ ꯋꯥ ꯇ
ꯑ ꯍꯧꯖꯤꯛꯄꯥꯎ ꯀꯩꯗꯧ ꯕꯤꯔꯃꯤꯅꯣ
ꯑꯩꯁꯦ ꯍꯧꯖꯤꯛꯁꯦ ꯑꯉꯥꯡ ꯇꯨꯏꯁꯟ ꯇꯧꯔꯝꯕꯅꯦ ꯇꯨꯏꯁꯟ ꯂꯣꯏꯔꯁꯨꯨꯝ ꯄꯣꯊꯥꯑꯒꯦꯅ ꯇꯧꯔꯝꯃꯤ ꯅꯪꯗꯤ
ꯑꯣ ꯑꯩꯁꯨ ꯉꯁ ꯁꯥꯏꯗꯒꯤ ꯊ ꯊꯕꯛ ꯏꯟꯈꯥꯡ ꯂꯣꯏꯁꯤꯜꯂꯨꯔꯒ ꯍꯧꯖꯤꯛꯇꯤ ꯁꯥꯟꯅꯒ ꯁꯥꯕꯅꯦ ꯉꯍꯥꯛꯇꯪ ꯍꯛꯆꯤꯡ ꯂꯥꯡꯉꯦꯅ ꯑꯩꯁꯦ ꯊꯣꯡꯒꯥꯟꯗ ꯁꯨꯝ ꯆꯠꯄꯤ ꯁꯥꯟꯅꯔꯝꯃꯤꯅꯦ꯫
ꯑꯣ ꯑꯗꯨꯁꯨ ꯐꯩ ꯋꯥꯀꯤꯡꯒꯨꯝꯕ ꯈꯔ - ꯈꯔ ꯁ ꯆꯠꯄꯁꯤꯅꯀꯣ꯫
ꯑꯥ ꯍ ꯅꯨꯃꯤꯠ
ꯑꯣꯚꯔꯋꯦꯠ ꯑꯣꯏꯕ ꯀꯥꯡꯕꯨꯗꯤꯅꯦ
ꯑꯥ꯫
ꯈꯔ ꯆꯠꯄꯖꯤ ꯅ ꯈ ꯐꯦꯏꯌꯦ꯫
ꯍꯣꯏ ꯑꯩꯁꯨ ꯑꯩꯁꯨ ꯍꯟꯗꯛꯇꯤ ꯈꯔ ꯑꯗꯨꯝ ꯆꯠꯂꯦ ꯅꯨꯃꯤꯗꯥꯡ ꯆꯥꯛ ꯇꯣꯛꯑꯒꯒꯨꯝꯕ ꯑꯗꯒꯤ ꯑꯌꯨꯛ ꯀꯨꯝꯕꯁꯨ ꯋꯥꯋꯥꯛꯀꯤꯡꯒꯨꯝꯕ ꯈꯔ- ꯈꯔ ꯆꯠꯂꯤꯌꯦ꯫
ꯀꯌꯥ ꯑꯗꯨꯗꯋꯥꯏꯗ ꯆꯠꯂꯤꯅꯣ?
ꯄꯨꯡꯁꯦ ꯑꯗꯨꯝ ꯍꯧꯖꯤꯛꯇꯤ ꯌꯥꯝꯅ ꯉꯟꯅ ꯑꯗꯨꯝ ꯅꯣꯡꯁꯦ ꯉꯥꯜꯂꯕꯅꯤꯅ ꯑꯩꯈꯣꯏꯒꯤ ꯑꯍꯨꯝ ꯃꯈꯥꯏ ꯈꯔ ꯍꯦꯜꯂꯛꯄ ꯃꯔꯤ ꯇꯥꯔꯝꯗꯥꯏ ꯁ꯭ꯋꯥꯏꯁꯦ ꯁꯤꯗ ꯍꯧꯒꯠ ꯂꯒꯥ ꯑꯗꯨꯝ ꯃꯔꯤ ꯁ꯭ꯋꯥꯏꯗꯒꯤ ꯑꯗꯨꯝ ꯆꯠꯄ ꯍꯧꯔꯛꯑꯦ꯫
ꯑꯣ ꯑꯁ ꯌꯥꯝ ꯐꯩꯅꯦ ꯑꯗꯨꯗꯤ ꯫
ꯑꯗꯣ ꯏꯕꯨꯡ ꯏꯕꯨꯡ ꯍꯣꯏꯒꯤꯗꯤ ꯅꯨꯃꯤꯠ ꯅꯨꯃꯤꯗꯥꯡꯒꯤ ꯆꯥꯛ ꯏꯁꯤꯡꯒꯁꯦ ꯂꯥꯡ ꯈꯣꯠꯇꯅ ꯇꯧꯕꯤꯈ꯭ꯔꯕꯣ?
ꯆꯥꯛ - ꯏꯁꯤꯡꯁꯦ ꯇꯧꯗ꯭ꯔꯤ ꯏꯃꯥꯗ ꯂꯥꯏꯗꯣꯛ ꯀꯜꯂꯤ ꯏꯃꯥ ꯂꯥꯏꯗꯨ ꯀꯠꯄ ꯂꯣꯏꯕꯒ ꯉꯥꯏꯍꯥꯛ ꯄꯣꯠꯊꯥꯔꯒ ꯍꯥꯏ ꯇꯔꯦ ꯍꯥꯏꯗꯤ ꯄꯣꯊꯥꯕ ꯃꯤꯟꯁ ꯑꯇꯣꯞꯄ ꯏꯟꯖꯥꯡ ꯅꯥꯄꯤ ꯀꯩꯀꯥ ꯁꯨꯝ ꯁꯦꯝ ꯈꯣꯠꯊꯔꯒ ꯍꯥꯏ ꯇꯥꯔꯦ ꯑꯩꯈꯣꯏꯁꯦ ꯉꯁꯤ ꯀꯩꯅꯣ ꯊꯣꯡꯒꯗꯕ ꯃꯥꯜꯂꯦꯕ ꯎꯆꯤꯟꯅꯥ ꯀꯥꯡꯍꯧ
ꯑꯥ꯫
ꯑꯗꯨꯒꯤ ꯀꯥꯡꯍꯧꯗꯣ ꯈꯪꯒꯧꯗ ꯍꯞꯅꯤ ꯉꯥꯏ ꯃꯆꯜꯁꯤꯡꯗꯨ ꯁꯦꯝꯃꯤꯉꯥꯏ ꯀꯩꯀꯥ ꯇꯧꯍꯔꯒ ꯆꯥꯛꯇ ꯊꯣꯡꯒꯗꯕ ꯃꯥꯜꯂꯦ
ꯑ ꯎꯆꯤ ꯅꯥ ꯀꯥꯡꯒꯧꯗꯤ ꯌꯥꯝ ꯍꯥꯎꯕꯅꯤꯅꯦ꯫
ꯍꯣꯏ ꯍꯥꯎꯋꯦ ꯍꯧꯖꯤꯛꯀꯥꯟꯗꯤ ꯐ꯭ꯔꯦꯁ ꯎꯆꯤꯅꯥꯁꯦ ꯐꯪꯗ꯭ꯔꯦꯕꯀꯣ ꯑꯀꯪ ꯑꯀꯪꯕꯗꯣ ꯇꯤꯡꯊꯣꯛꯑꯒ ꯑꯗꯨꯃꯥꯏꯅ ꯑꯣꯏꯅ ꯀꯧꯔꯣ ꯆꯥꯔꯅꯤ꯫
ꯍꯣꯏ- ꯍꯣꯏ ꯍꯥꯟꯅꯒꯤ ꯃꯃꯥꯡꯉꯩ ꯃꯇꯝꯗꯗꯤ ꯍꯥꯏꯗꯤ ꯎꯆꯤꯅꯥꯒꯁꯦ ꯑꯗꯨꯝ ꯑꯩꯈꯣꯏꯒꯤ ꯌꯨꯝꯗ ꯂꯩꯖꯕ ꯎꯗ ꯀꯔꯤꯗ ꯑꯗꯨꯝ ꯁꯧꯅꯔꯝꯃꯤ ꯍꯧꯖꯤꯛꯇꯤ ꯑꯗꯨꯝꯕꯒꯁꯦ ꯑꯃꯠ ꯇ ꯎꯕ ꯐꯪꯈꯤꯗ꯭ꯔꯦꯅꯦ ꯀꯣ ꯏꯌꯥꯝꯕ ꯫
ꯍꯣꯏ ꯐꯪꯗ꯭ꯔꯦ ꯑꯁ ꯊꯥꯏꯅꯗꯤ ꯍꯧꯖꯤꯛꯀꯥꯟꯒꯤ ꯀꯩꯅꯣꯁꯤꯅ ꯍꯧꯖꯤꯛꯀꯥꯟꯒꯤ ꯌꯨꯝꯒꯤ ꯎꯒꯤ ꯌꯨꯝꯁꯦ ꯄꯥꯛꯅꯁꯨ ꯂꯩꯇ꯭ꯔꯦꯗꯅꯀꯣ ꯑꯗꯒꯤ ꯍꯥꯏꯗꯤ ꯁꯨꯝ ꯎ ꯁꯤꯗꯣꯛꯈꯤꯕ ꯎ ꯁꯤꯖꯤꯟꯅꯕꯒꯤ ꯆꯥꯡꯁꯦ ꯈꯔꯗꯤ ꯑꯗꯨꯝ ꯃꯣꯏ ꯐꯃꯨꯡ ꯀꯩꯀꯥ ꯁꯤꯒꯨꯝꯕꯗ ꯅꯠꯇꯅ ꯑꯇꯣꯞꯄ ꯁꯪꯒꯣꯏꯃꯛꯇ ꯁꯥꯕ ꯑꯣꯏ ꯇꯥꯔꯒꯁꯨ ꯍꯧꯖꯤꯛꯀꯥꯟꯗꯤ ꯌꯣꯠ ꯉꯥꯛꯇ ꯂꯣꯏ ꯇꯧꯋꯦꯗꯅ ꯑꯗꯨꯅ ꯁꯤꯗꯣꯛꯄ ꯃꯇꯝꯗ ꯍꯧꯖꯤꯛꯀꯥꯟꯗꯤ ꯌꯣꯠ ꯉꯥꯛꯇ ꯑꯣꯏꯔꯔꯕꯅ ꯇꯤꯟꯒꯨꯝꯕ ꯑꯥꯏꯔꯟꯒꯨꯝꯕ ꯁꯤ ꯉꯥꯛꯇ ꯉꯥꯏꯔꯦꯕ ꯊꯥꯏꯅꯒꯤ ꯃꯇꯝꯗꯗꯤ ꯏꯅꯤ ꯈꯪꯗꯦ ꯗꯒꯤ ꯎꯋ ꯎꯋ ꯑꯆꯧ ꯑꯆꯧꯕꯗꯤ ꯈꯪꯗꯦ ꯑꯗꯨꯝꯕ ꯃꯌꯥꯝ ꯇꯣꯛꯑꯒ ꯊꯝꯅꯕ ꯈꯣꯠꯅꯕ ꯑꯗꯨꯃꯥꯏꯅ ꯇꯧ ꯁꯧꯒꯟꯗꯅꯀꯣ ꯑꯗꯣ ꯍꯧꯖꯤꯛꯀꯥꯟꯗꯤ ꯑꯗꯨ ꯄꯣꯠꯇꯨꯁꯨ ꯄꯛ ꯂꯩꯇꯔꯕꯅꯤꯅ ꯐꯪꯗ꯭ꯔꯦ ꯄꯥꯛ ꯄꯤꯛꯅ ꯐ꯭ꯔꯤꯁꯦ
ꯑꯥ ꯑꯗꯣ ꯏꯕꯨꯡ ꯏꯕꯨꯡ ꯈꯣꯏꯒꯤꯗꯤ ꯍꯥꯏꯗꯤ ꯍꯧꯖꯤꯛ ꯍꯧꯖꯤꯛꯀꯤ ꯃꯇꯝ ꯃꯇꯝꯒꯤ ꯑꯣꯏꯕ ꯎꯍꯩ ꯋꯥꯍꯩ ꯑꯗꯨꯝ ꯃꯅꯥ ꯃꯁꯤꯡ ꯀꯩꯀꯥꯁꯤꯕꯨ ꯑꯗꯨꯝ ꯀꯃꯥꯏꯅ ꯇꯧꯕꯤꯔꯤꯒꯦ ꯌꯨꯝꯗ ꯀꯔꯤ ꯀꯔꯤ ꯑꯗꯨꯝ ꯋꯥꯠꯇꯅ ꯄꯥꯟꯕꯤꯕ ꯕ꯭ꯔꯥ ꯅꯠꯇ꯭ꯔꯒꯅ ꯑꯗꯨꯝ ꯑꯩꯈꯣꯏ ꯀꯩꯊꯦꯜꯗꯒꯤ ꯀꯩꯗꯒꯤ ꯂꯩꯔꯒ ꯑꯗꯨꯝ ꯁꯤꯖꯤꯟꯅꯕꯤꯕꯔꯣ
ꯑꯈꫭꯏ ꯑꯩꯈꯣꯏ ꯀꯩꯊꯦꯟꯗꯒꯤꯒꯨꯝꯕ ꯀꯩꯊꯦꯜꯗ ꯑꯌꯥꯝꯕ ꯂꯣꯏ ꯂꯩꯗ ꯍꯥꯏꯕꯗꯤ ꯑꯩ ꯈꯔ ꯁꯤꯒꯤ ꯃꯇꯥꯡꯗ ꯈꯔ ꯁꯟꯗꯣꯛꯅ ꯍꯥꯏꯒꯦꯕꯀꯣ
ꯑꯥ
ꯅꯝꯕꯔ ꯋꯥꯟꯗ ꯑꯈꯣꯏꯗꯤ ꯂꯝ ꯖꯒꯥꯁꯨ ꯂꯩꯇꯕꯅꯤꯅ ꯍꯥꯏꯇꯥꯔꯦ ꯂꯝꯖꯒꯥ ꯂꯩꯇꯕ ꯑꯗꯨꯅ ꯃꯔꯝ ꯑꯣꯏꯔꯒ ꯕꯣꯔꯥꯗ ꯀꯩꯗ ꯇꯨꯔꯦꯟꯗꯒꯤ ꯂꯩꯉꯣꯏ ꯂꯩꯕꯥꯛ ꯈꯔ ꯄꯦꯛꯑꯒ ꯑꯗꯨꯗ ꯊꯥꯕ ꯄꯣꯠꯇꯨꯅꯗꯤ ꯃꯄꯨꯡ ꯐꯥꯅ ꯌꯨꯝꯒꯤ ꯆꯥꯕ ꯀꯣꯟꯅꯕꯅꯤ ꯑꯗꯨꯗꯤ ꯂꯧ ꯃꯥ ꯈꯔ ꯈꯪꯗꯦ ꯑꯗꯒꯤ ꯄꯣꯠ ꯃꯆꯥ ꯃꯆꯥ ꯍꯥꯏꯇꯥꯔꯦ
ꯑꯥ
ꯈꯨꯗꯛꯀꯤ ꯏꯁꯝ ꯁꯝꯅ ꯁꯥ ꯐꯗꯤꯒꯣꯝꯒꯨꯝꯕ ꯀꯣ ꯁꯥ ꯃꯔꯣꯏ ꯍꯥꯏꯇꯥꯔꯦ ꯑꯗꯨꯒꯨꯝꯕ ꯎꯃꫭꯔꫭꯛ ꯄꯥꯝꯕꯤꯒꯨꯝꯕ ꯁꯤꯒꯨꯝꯕ ꯃꯆꯥ ꯃꯁꯨ ꯅꯠꯇꯅ ꯄꯥꯛꯅ ꯊꯥꯗꯦꯕ ꯑꯗꯨꯝ ꯑꯇꯩꯗꯤ ꯑꯩꯈꯣꯏ ꯂꯝ ꯖꯒꯥ ꯆꯤꯟꯕꯅꯤꯅ ꯊꯥꯐꯝꯖꯨ ꯑꯝꯇ ꯂꯩꯇꯦꯕꯀꯣ ꯑꯗꯨꯅ ꯑꯩꯈꯣꯏꯁꯦ
ꯑꯌꯡ ꯉꯟꯇꯥꯁꯦ ꯁꯤ ꯑꯩꯈꯣꯏꯅ ꯕꯖꯥꯗ ꯊꯣꯛꯑꯦ ꯊꯣꯛꯑꯒ ꯇ꯭ꯔꯥꯏꯕꯦꯜ ꯏꯆꯤꯜ ꯏꯅꯥꯎꯈꯩꯅ ꯆꯤꯡꯗꯒꯤ ꯄꯨꯔꯛꯄ ꯃꯅꯥ ꯃꯁꯤꯡꯁꯤꯡꯁꯦ ꯖꯤꯡꯖꯦ ꯑꯩꯈꯣꯏꯅ ꯑꯃꯨꯛ ꯂꯩꯁꯜꯍ ꯇꯥꯕ ꯍꯥꯏꯗꯤ ꯉꯟꯅ ꯍꯧꯒꯠꯂꯒ ꯉꯟꯅ ꯍꯧꯒꯠꯇ ꯇꯥꯔꯗꯤ ꯑꯗꯨꯋꯥꯏꯗꯣ ꯐꯝꯍꯧꯔꯤꯕ ꯄꯣꯠꯐꯝ ꯅꯨꯄꯤꯁꯤꯡꯗꯨꯅ ꯑꯃꯨꯛ ꯂꯣꯏ ꯂꯩꯅꯩꯌꯦꯕꯀꯣ ꯃꯣꯏꯅ ꯑꯃꯨꯛ ꯍꯥꯏꯗꯤ ꯐ꯭ꯔꯦꯁ ꯐ꯭ꯔꯦꯁ ꯍꯥꯏꯕ ꯍꯥꯏꯕꯖꯤꯒ ꯐ꯭ꯔꯦꯁ ꯅꯠꯇꯕ ꯄꯣꯠꯁꯤꯒ ꯄꯥꯝꯅꯕꯁꯦ ꯃꯌꯥꯝꯅ ꯍꯦꯛ ꯌꯦꯡꯕꯗ ꯐ꯭ꯔꯦꯁ ꯑꯁꯤꯅ ꯂꯣꯏꯅꯃꯛ ꯄꯥꯝꯅꯩꯗꯅꯀꯣ ꯑꯗꯨꯅ ꯌꯦꯟꯁꯥꯡꯁꯦ ꯑꯌꯥꯝꯕꯅ ꯑꯈꯣꯏ ꯀꯩꯅꯣꯗꯒꯤ ꯑꫭꯏꯅ ꯂꯩꯔꯦ ꯍꯥꯏꯇꯥꯔꯦ ꯑ ꯀꯩꯊꯦꯜ ꯕꯖꯔꯒ ꯒꯤ ꯑꯣꯏꯅ ꯑꯗꯨꯃꯥꯏꯅ ꯂꯩ ꯇꯥꯏ ꯑꯗꯨ ꯅꯣꯏꯒꯤꯗꯤ ꯀꯃꯥꯏ ꯀꯃꯥꯏꯅ ꯇꯧꯒꯦ
ꯑ ꯑꯩꯈꯣꯏꯒꯤꯗꯤ ꯏꯕꯨꯡ ꯍꯥꯏꯗꯤ ꯑꯃꯔꯣꯝꯗ ꯌꯥꯝꯅ ꯅꯨꯡꯉꯥꯏꯔꯦ ꯍꯥꯏ ꯇꯔꯦ ꯑꯩꯈꯣꯏꯒꯤꯗꯤ ꯍꯤꯡꯒꯜ ꯁꯥꯝꯕꯜꯁꯦ ꯑꯗꯨꯝ ꯈꯤꯇꯪ ꯂꯩꯍꯧꯕꯅꯤꯅ ꯈꯣꯏ ꯌꯥꯝꯃꯁꯨ ꯌꯥꯝꯗ꯭ꯔꯁꯨ ꯑꯩꯈꯣꯏꯒꯤ ꯏꯃꯨꯡꯒꯤ ꯆꯥꯅꯅꯕꯗꯤ ꯤ ꯑꯗꯨꯝ ꯀꯣꯟꯅꯅꯕ ꯑꯗꯨꯝ ꯍꯥꯏꯗꯤ ꯈꯨꯗꯛ ꯈꯨꯗꯛꯇ ꯑꯩꯈꯣꯏ ꯆꯥꯅꯤꯡ ꯆꯥꯅꯤꯡꯕ ꯑꯗꯨꯝ ꯍꯤꯡꯒꯣꯜꯗꯒꯤ ꯐ꯭ꯔꯦꯁ ꯑꯣꯏꯅꯅ ꯍꯦꯛꯑꯒꯀꯣ ꯑꯗꯨꯝ ꯌꯥꯝ ꯊꯣꯏꯗꯣꯛ ꯍꯦꯟꯗꯣꯛꯇ꯭ꯔꯒꯁꯨ ꯁꯨ ꯑꯗꯨꯝ ꯏꯃꯨꯡꯒꯤ ꯆꯥꯅꯅꯉꯥꯏꯗꯤ ꯑꯗꯨꯝ ꯋꯥꯠꯇꯅ ꯑꯗꯨꯝ ꯄꯥꯜꯂꯦ ꯑꯗꯨꯒ ꯃꯇꯝ ꯃꯇꯝꯒꯤ ꯎꯍꯩ ꯋꯥꯍꯩꯁꯨ ꯑꯗꯨꯝ ꯑꯩꯈꯣꯏꯒꯤ ꯊꯣꯡꯒꯥꯟꯗ ꯀꯔꯤꯗ ꯃꯅꯤꯡꯗ ꯑꯗꯨꯝ ꯍꯩꯅꯧꯒꯨꯝꯕ ꯑꯗꯒꯤ ꯆꯝꯄ꯭ꯔꯥ ꯀꯝꯐꯣꯏꯒꯨꯝꯕ ꯑꯗꯨꯃꯥꯏꯅ ꯁꯨꯝ ꯃꯇꯝ ꯃꯇꯝꯒꯤ ꯍꯩꯁꯤꯡꯁꯦ ꯑꯩꯈꯣꯏ ꯏꯃꯥꯅꯁꯨ ꯆꯍꯤ ꯈꯔ ꯃꯃꯥꯡ ꯆꯍꯤ ꯑꯃꯅꯤ ꯑꯒꯤ ꯃꯃꯥꯡꯗꯒꯤ ꯊꯥꯔꯝꯕꯅꯤꯅ ꯑꯩꯈꯣꯏ ꯍꯧꯖꯤꯛꯇꯤ ꯑꯗꯨꯝ ꯃꯄꯨꯡ ꯐꯥꯔꯒ ꯑꯗꯨꯝ ꯃꯍꯩꯒ ꯌꯥꯟꯗꯅ ꯑꯗꯨꯝ ꯑꯩꯈꯣꯏꯁꯨ ꯑꯗꯨꯝ ꯎꯍꯩ ꯋꯥꯍꯩꯒ ꯑꯗꯨꯝ ꯆꯥꯕ ꯐꯪꯉꯤ
ꯑꯣꯍꯣ ꯆꯝ ꯐꯩꯌꯦ
ꯎꯝ
ꯎꯝ ꯍꯥꯏꯔꯣ ꯍꯥꯏꯔꯣ
ꯑ ꯏꯕꯨꯡꯉꯣꯏꯒꯤꯁꯨ ꯑꯩꯅ ꯉꯥꯏꯍꯥꯛ ꯑꯃꯨꯛ ꯂꯥꯛꯆꯔꯝꯕꯗ ꯍꯥꯏꯗꯤ ꯏꯕꯨꯡꯉꯣꯏꯒꯤ ꯍꯤꯡꯒꯣꯜꯗꯣ ꯈꯤꯇꯪꯕꯨꯗꯤ ꯄꯤꯛꯅꯕꯨꯗꯤ ꯎꯖꯔꯛꯑꯦꯕꯀꯣ ꯍꯥꯎꯕ ꯑ ꯊꯣꯡꯒꯥꯡꯒꯤ ꯖꯒꯥꯗ ꯑꯍꯥꯡꯕ ꯈꯔ ꯁꯨꯝ ꯑꯩꯅ ꯎꯖꯔꯝꯕ ꯑꯗꯨꯗ ꯑꯩꯈꯣꯏꯒꯤ ꯍꯥꯏꯗꯤ ꯌꯥꯝ ꯀꯟꯅ ꯆꯥꯎꯗꯕ ꯄꯥꯝꯕꯤ ꯍꯥꯏꯇꯥꯔꯦ ꯑꯩꯈꯣꯏ ꯑꯋꯥꯊꯕꯤꯒꯨꯝꯕ ꯑꯗꯒꯤ ꯍꯩꯅꯧ ꯑꯣꯏꯔꯁꯨ ꯍꯧꯖꯤꯛꯀꯥꯟꯗꯤ ꯌꯥꯝ ꯀꯟꯅ ꯎꯖꯥꯎ ꯅꯠꯇꯕ ꯍꯩꯅꯧ ꯑꯗꯨꯝ ꯃꯌꯥꯝ ꯂꯩꯔꯦꯗꯅ ꯑꯗ ꯁꯤꯒꯨꯝꯕꯁꯤ ꯁꯨꯝ ꯈꯤꯇꯪ ꯁꯨꯝ ꯊꯥꯍꯟꯖꯅꯤꯡꯕ ꯍꯥꯏꯇꯥꯔꯦ ꯅꯅꯥꯎꯅ
ꯍꯣꯏ ꯈꯟꯗꯤ ꯈꯟꯕꯅꯦꯕꯀꯣ
ꯑꯥ
ꯑꯗꯨꯗꯩꯗ ꯊꯣꯡꯒꯥꯜ ꯍꯥꯏꯕꯁꯤꯗꯕꯨ ꯂꯝꯕꯤ ꯆꯠꯊꯣꯛ ꯆꯠꯁꯤꯟꯁꯨ ꯑꯣꯏ ꯑꯗꯒꯤ ꯑꯩꯈꯣꯏꯒꯤꯗꯣꯕꯥꯛ ꯂꯝ ꯖꯒꯥꯕꯨꯗꯤ ꯂꯩ ꯑꯗꯨꯗꯔꯤꯗ ꯀꯩꯅꯣ ꯇꯧꯕ ꯍꯥꯏꯇꯥꯔꯦ ꯍꯥꯏꯗꯤ ꯑ ꯄꯣꯖ ꯆꯩ ꯊꯥꯕ ꯪꯁꯗ ꯐꯝ ꯁꯤꯈꯁꯦ ꯄꯥꯛꯅ ꯂꯩꯇꯕ ꯑꯗꯨꯅ ꯃꯔꯝ ꯑꯣꯏꯔꯒ ꯂꯝ ꯄꯣꯠ ꯆꯩꯗꯣ ꯊꯥꯒꯤꯗꯕꯅꯦꯕ ꯂꯕꯥꯛꯀꯤ ꯁꯣꯔ ꯑꯐ꯭ꯔꯤꯀꯥꯁꯦ ꯁꯤ ꯌꯥꯝ ꯐꯠꯇꯦꯕ ꯑꯩꯈꯣꯏꯒꯤꯁꯦ
ꯑꯣ ꯑꯗꯣ ꯑ ꯂꯩꯍꯥꯎꯒꯤ ꯑꯣꯏꯔꯒꯗꯤꯀꯣ ꯏꯕꯨꯡ ꯑꯩꯈꯣꯏꯒꯤ ꯄꯥꯛꯁꯦ ꯑꯩꯈꯣꯏꯒꯤ ꯑꯗꯨꯝ ꯁꯟꯊꯤ ꯁꯟꯌꯨꯡ ꯑꯗꯒꯤ ꯑꯩꯈꯣꯏꯒꯤ ꯌꯦꯟ ꯂꯣꯏꯕꯒꯤ ꯑꯩꯈꯣꯏꯒꯤ ꯋꯥꯏꯒ ꯍꯥꯏꯗꯤ ꯃꯣꯏꯒꯤ ꯌꯦꯟ ꯀ ꯊꯗꯔꯣ ꯑꯄ ꯐꯠꯇꯕꯁꯤꯡꯁꯦ ꯁꯤꯁꯤꯒ ꯑꯩꯈꯣꯏ ꯌꯥꯟꯁꯤꯟꯅꯔꯒ ꯑꯗꯨꯝ ꯑꯩꯈꯣꯏ ꯃꯅꯥ ꯃꯁꯤꯡ ꯊꯥꯔꯝꯗꯥꯏ ꯅꯠꯇ꯭ꯔꯒ ꯊꯥꯔꯕ ꯃꯇꯨꯡꯗ ꯑꯗꯨꯝ ꯈꯔ ꯈꯔ ꯆꯥꯏꯕꯤꯕꯁꯦ ꯁꯤꯁꯨ ꯌꯥꯝꯅ ꯂꯩꯍꯥꯎ ꯐꯩꯌꯦꯅ ꯑꯩꯈꯣꯏ ꯇꯥꯖꯩꯌꯦ
ꯑꯣ ꯍꯣꯏ ꯐꯩ ꯑꯗꯨꯗꯣ ꯑꯩꯈꯣꯏꯅ ꯉꯝꯗꯕꯒꯤ ꯋꯥꯅꯤꯗ ꯊꯕꯛ ꯏꯟꯈꯥꯡ ꯆꯤꯟꯕ ꯈꯠ ꯆꯄ ꯃꯌꯥꯝ ꯇꯧꯕꯅꯤꯅꯅꯦ ꯊꯥꯎꯁꯦ ꯊꯥꯗꯣꯛꯄ ꯌꯥꯗꯕ ꯑꯗꯣ ꯑꯩ ꯑꯣꯏꯅꯗꯤ ꯍꯟꯗꯛꯇꯤ ꯌꯥꯝ ꯆꯜꯂꯦ ꯍꯥꯟꯅꯒ ꯃꯥꯟꯅꯗ꯭ꯔꯦꯌꯦ ꯍꯧꯖꯤꯛꯀꯥꯟꯁꯦ ꯊꯕꯛꯁꯦ
ꯍꯣꯏ
ꯑꯃ ꯇꯧꯔꯤꯉꯩꯗ ꯑꯗꯨꯝ ꯃꯇꯝ ꯀꯣꯟꯅꯕꯒꯤ ꯃꯑꯣꯡꯗ ꯇꯧ ꯍꯣꯏ ꯑꯗꯨꯅ ꯍꯥꯏꯗꯤ ꯇꯧꯅꯤꯡꯕ ꯊꯛꯅ ꯃꯌꯥꯝ ꯃꯇꯝꯅ ꯈꯖꯤꯛꯇꯪ ꯍꯥꯏꯕꯗꯨꯣ ꯑꯣꯏꯌꯦ ꯍꯧꯖꯤꯛꯁꯦ ꯌꯥꯝꯅꯗꯤ ꯋꯥꯔꯦ
ꯍꯣꯏ ꯍꯣꯏ ꯏꯕꯨꯡ ꯑꯗꯣ ꯑꯩꯈꯣꯏ ꯍꯥꯏꯗꯤ ꯊꯕꯛ ꯐꯅ ꯆꯤꯜꯂꯒꯁꯨ ꯍꯥꯏꯗꯤ ꯑꯩꯈꯣꯏ ꯍꯛꯆꯥꯡꯒꯤꯁꯨ ꯈꯔ ꯈꯟꯗꯕ ꯌꯥꯗꯦ ꯍꯥꯏꯖꯔꯤꯕ ꯑꯗꯨꯅ ꯍꯥꯏꯗꯤ ꯅꯣꯡꯃꯗ ꯃꯇꯝ ꯌꯥꯝꯗ꯭ꯔꯒꯁꯨ ꯑꯩꯈꯣꯏ ꯄꯨꯡꯒꯥꯏꯃꯨꯛ ꯄꯨꯡꯃꯨꯛ ꯍꯥꯏꯗꯤ ꯍꯛꯆꯥꯡ ꯁꯥꯖꯦꯜꯒꯨꯝꯕ ꯇꯧꯗꯅ ꯑꯗꯨꯗꯒꯤ ꯃꯇꯝ ꯆꯥꯅ ꯄꯨꯡ ꯁꯨꯅ ꯍꯥꯏꯗꯤ ꯄꯨꯡ ꯇꯔꯦꯠ ꯅꯠꯇ꯭ꯔꯒ ꯇꯔꯦꯠꯇꯒꯤꯅ ꯅꯤꯄꯥꯥꯟ ꯁ꯭ꯋꯥꯏꯃꯨꯛꯀꯤ ꯆꯥꯡꯅ ꯇꯨꯝꯕꯤꯗꯅ ꯍꯥꯏꯗꯤ ꯏꯁꯥꯒꯤ ꯍꯛꯆ ꯍꯛꯆꯥꯡꯒꯤꯁꯨ ꯈꯤꯇꯪ ꯍꯥꯏꯗꯤ ꯁꯤꯟꯖꯕꯁꯦ ꯌꯥꯝꯅ ꯃꯔꯨꯑꯣ ꯑꯣꯏ ꯍꯥꯏ ꯇꯔꯦ
ꯑ
ꯑꯗꯨꯅꯦ ꯑꯗꯦ ꯑꯗꯒꯤ ꯃꯊꯪ ꯅꯅꯥꯎꯅ ꯂꯥꯛꯆꯕꯗ ꯁꯨꯅ ꯑ ꯑꯗꯨꯃ ꯑꯩꯈꯣꯏꯒꯤꯗꯤ ꯍꯤꯡꯒꯣꯜ ꯁꯝꯕꯜꯁꯦ ꯈꯔ ꯑꯗꯨꯝ ꯌꯥꯎꯕꯅꯦ ꯍꯥꯏꯗꯤ ꯏꯟꯖꯥꯡ ꯅꯥꯄꯤ ꯀꯩꯀꯩ ꯄꯨꯔꯛꯄ ꯌꯥꯕ ꯈꯔ ꯁꯨꯝ ꯏꯃꯨꯡꯗꯁꯨ ꯑꯩꯈꯣꯏꯅ ꯁꯨꯝ ꯄꯤꯖꯖꯅꯤꯡꯕ ꯍꯥꯏꯇꯥꯔꯦ ꯑꯗꯨꯗꯨꯅ ꯑꯗꯨꯝ ꯅꯣꯡꯃ ꯅꯅꯥꯎ ꯅꯣꯡꯃ ꯅꯤꯅꯤ ꯂꯩꯔꯒ ꯑꯗꯨꯝ ꯂꯥꯛꯆꯒꯦ
ꯍꯣꯏ ꯍꯣꯏꯣꯏ ꯂꯥꯛꯄꯤꯌꯣ ꯂꯥꯛꯄꯤꯣ ꯑꯗꯨꯒ ꯀꯩꯅꯣꯃꯁꯨ ꯁꯨꯝ ꯆꯥꯃꯤꯟꯅꯁꯦ
ꯎ ꯌꯥꯏ ꯌꯥꯏ
ꯍꯣꯏ ꯍꯣꯏ ꯑꯗꯨꯗꯤ ꯅꯪꯁꯨ ꯊꯕꯛ ꯀꯩꯀꯥ ꯇꯧꯒꯗꯕ ꯈꯔ ꯇꯧꯁꯤꯟꯖꯔꯨꯔꯣꯀꯣ ꯑꯗꯨꯗꯤ ꯀꯣꯟꯅ ꯑꯃꯨꯛ ꯄꯥꯎ ꯐꯥꯎꯅꯔꯁꯤ
ꯑꯥ ꯏꯌꯥꯝꯕ ꯀꯩꯅꯣꯝꯇꯒ ꯍꯥꯏꯖꯍꯧꯒꯦ
ꯑ ꯍꯥꯏꯕꯤꯌꯣ ꯍꯥꯏꯕꯤꯌꯣ
ꯑꯩꯈꯣꯏꯒꯤ ꯏꯌꯥꯝꯕ ꯑꯩꯈꯣꯏꯒꯤ ꯌꯨꯝ ꯅꯥꯀꯟꯒꯤꯗ ꯑꯩꯈꯣꯏꯒꯤ ꯏꯅꯦ ꯑꯃꯅ ꯑꯩꯈꯣꯏꯒꯤ ꯐꯤ ꯑꯃ ꯁꯥꯍꯧꯕꯁꯦ ꯉꯍꯥ ꯑꯃꯨꯛ ꯅꯅꯥꯎꯅ ꯍꯥꯏꯐꯦꯠ ꯎꯖꯔꯝꯕ ꯑꯗꯨꯗꯣ ꯍꯥꯏꯗꯤ ꯏꯌꯥꯝꯕꯅ ꯍꯦꯛ ꯑꯗꯨꯝ ꯑꯩꯈꯣꯏ ꯏꯅꯦ ꯑꯅꯤꯅ ꯑꯗꯨꯝ ꯀꯩꯁꯨꯝ ꯑꯀꯥꯏꯕ ꯂꯩꯇꯦꯗꯅ ꯑꯗꯨꯗꯨꯅ ꯅꯅꯥꯎꯒꯤ ꯐꯤ ꯑꯃꯇꯪ ꯐꯤ ꯑꯝꯇꯪ ꯍꯥꯏꯗꯤ ꯀꯌꯥ ꯀꯌꯥ ꯄꯤ ꯀꯃꯥꯏ ꯇꯧꯏ ꯀꯣꯂꯤꯁꯦ ꯍꯥꯏꯐꯦꯠꯇꯪ ꯍꯪꯕꯤꯔꯛꯑꯒꯗꯤ ꯅꯅꯥꯎꯅ ꯌꯥꯝ ꯅꯨꯡꯉꯥꯏꯖꯒꯗꯕ
ꯍꯣꯏ ꯍꯣꯏ ꯑꯩ ꯍꯪꯖꯒꯦ ꯍꯪꯖꯒꯦ
ꯍꯣꯏ ꯑꯗꯨꯒ ꯑꯌꯥꯝꯕꯅ ꯑꯗꯨꯝ ꯄꯥꯎ ꯑꯗꯨꯝ ꯐꯥꯎꯕꯤꯔꯛꯑꯣꯕ ꯅꯅꯥꯎꯗ
ꯍꯣꯏ ꯍꯣꯏ ꯐꯥꯎꯖꯒꯦ ꯐꯥꯎꯖꯒꯦ ꯑꯗꯣ ꯅꯣꯏꯗꯤ ꯉꯁꯤ ꯀꯔꯤꯗꯪ ꯊꯣꯡꯒꯗꯣꯏꯅꯣ
ꯑꯣ ꯉꯁꯤꯁꯦ ꯁꯅꯒ ꯁꯥꯕꯁꯤꯗ ꯑꯌꯥꯝꯕ ꯍꯥꯏꯗꯤ ꯑꯩꯈꯣꯏ ꯃꯅꯥ ꯃꯁꯤꯡ ꯍꯤꯡꯒꯣꯜꯗꯒꯤ ꯍꯦꯛꯎꯕ ꯈꯔꯗꯣ ꯑꯩꯈꯣꯏ ꯀꯥꯡꯍꯧ ꯑꯃ ꯇꯧꯖꯔꯒꯦ ꯑꯗꯨꯒ ꯑꯗꯨꯝ ꯊꯕꯤꯅꯦ ꯑꯗꯒꯤ ꯍꯋꯥꯏ ꯀꯩꯀꯥ ꯈꯔ ꯑꯗꯨꯝ ꯊꯤꯔꯒ ꯆꯝꯐꯨꯠ ꯑꯃ ꯆꯝꯅ ꯐꯨꯠꯂꯒ ꯑꯗꯨꯃꯥꯏꯅ ꯑꯗꯨꯝ ꯆꯝꯅ ꯑꯗꯨꯝ ꯍꯣꯠꯅꯔꯒꯦꯅ ꯇꯧꯖꯔꯤꯌꯦ
ꯑꯣ ꯁꯗꯤ ꯌꯥꯝꯅ ꯐꯩꯅꯤ
ꯎꯝ ꯍꯧꯖꯤꯛꯇꯤ ꯏꯌꯥꯝꯕ ꯁꯥꯅꯒ ꯁꯥꯕꯅꯦ ꯍꯥꯏꯗꯤ ꯊꯥꯎ ꯊꯨꯝꯁꯦ ꯀꯌꯥ ꯊꯥꯎ ꯀꯩꯀꯥ ꯉꯧꯕ ꯏꯟꯁꯥꯡꯁꯦ ꯀꯌꯥ ꯆꯥꯅꯤꯡꯕ ꯄꯣꯛꯇ꯭ꯔꯦ ꯍꯥꯏꯖꯕ ꯇꯥꯔꯦ
ꯎꯝ
ꯑꯗꯨꯅ ꯑ ꯑꯗꯨꯝ